ꯍꯜꯂꯣ ꯍꯜꯂꯣ
ꯍꯜꯂꯣ ꯑ ꯇꯥꯔꯕꯣ ꯇꯥꯔ‌ꯦ ꯑꯥ
ꯇꯥꯟꯅꯗ ꯂꯩꯅꯦ
ꯑꯥ ꯑꯥ ꯑꯥ ꯑ ꯀꯃꯥꯏ ꯀꯃꯥꯏꯅ ꯇꯧꯔꯤ ꯅ‌ꯣꯏ ꯑ ꯀꯩꯅꯣ ꯇꯧꯒꯦ ꯇꯧꯕꯅꯤꯅꯦ ꯁꯨꯝ ꯀꯣꯜꯁ‌ꯦ ꯀꯣꯜ ꯋꯥꯔꯤ ꯁꯟꯅꯗ ꯀꯨꯏꯔ‌ꯦꯅ ꯇꯧꯔꯛꯏꯅꯤꯅꯦ
ꯎꯝ ꯑꯩꯕꯨꯗꯤ ꯑꯗꯨꯝ ꯅꯨꯡꯉꯥꯏꯔꯤꯗ ꯅꯪꯗꯤ ꯅꯨꯡꯉꯥꯏꯔꯤꯕꯣ
ꯀꯩꯅꯣꯅꯦ ꯑꯩꯅꯕꯨ ꯅꯨꯡꯉꯥꯏꯇꯦ ꯍꯥꯏꯕ꯭ꯔꯣ
ꯅꯪꯕꯨꯗꯤ ꯑꯗꯨꯝ ꯅ‌ꯣꯛ ꯅꯪ ꯅꯪꯕꯨꯗꯤ ꯑꯗꯨꯝ ꯅꯨꯡꯉꯥꯏꯔꯝꯒꯅꯤ ꯈꯪꯉꯦ ꯑꯗꯣ ꯄꯨꯄꯨ ꯍ‌ꯣꯏ ꯕꯨꯕ‌ꯣꯛ ꯍ‌ꯣꯏꯗꯤ ꯗꯤ ꯑꯍꯟ ꯑꯣꯏꯁꯤꯟꯕꯗ‌ꯣ
ꯑꯁ ꯑꯗꯨꯅꯤꯅꯦ ꯃꯊꯥ ꯁꯥꯏ ꯍꯥꯏꯁꯦ ꯑꯩꯅ
ꯀꯩ ꯇꯧꯕ ꯌꯥꯎꯔꯒꯦ
ꯈꯣꯏ ꯕ‌ꯣꯛꯁꯨ ꯃꯈꯣꯡ ꯇꯦꯛꯑꯦ ꯂꯩꯗꯅ ꯃꯈꯣꯡ ꯇꯦꯛꯇꯨꯅ ꯅꯍꯥꯟ ꯑꯩꯅ ꯑꯥ ꯌꯨꯅꯤꯚꯔꯁꯤꯇꯤ ꯍꯦꯜꯂꯛꯄꯗ ꯇ‌ꯣꯟ ꯑꯁ ꯇꯨꯁꯜꯂꯒꯅꯤꯗꯅ
ꯀ ꯍꯥꯏꯔꯤ ꯅꯥꯟꯊꯣꯛꯏꯔꯣ ꯅꯠꯇ꯭ꯔꯥ ꯀꯃꯥꯏꯅ ꯇꯧꯔꯤꯅꯣ
ꯁꯤꯗ ꯁꯤꯗ ꯑꯩꯒꯤ ꯉꯥꯅꯨ ꯃꯀꯣꯟ ꯂꯩꯕꯗꯣ ꯈꯪꯉꯤꯗꯅ
ꯑ
ꯑꯗꯨ ꯀꯩꯅꯣ ꯃꯈꯨꯟꯗꯨꯗ ꯃꯥꯗꯤ ꯀꯩꯅꯣ ꯃꯥꯏꯔꯦꯜꯂ ꯀꯩꯒꯤꯅꯣ ꯀꯩꯅꯣ ꯈꯔ ꯄꯤꯖꯒꯦꯅ ꯊꯣꯛꯄ
ꯑꯥ
ꯑꯗꯨ ꯊꯣꯛꯄꯗꯨꯗ ꯑꯩꯒꯤ ꯍꯄꯥ ꯈꯥꯕꯅꯦꯕ ꯍꯄꯥꯗꯨ ꯀꯥꯟꯒꯦꯅ ꯇꯧꯕꯗꯨꯗ ꯍꯥ ꯄ ꯊꯗ꯭ꯔꯦ ꯊꯒꯅ ꯑꯇꯨꯞꯄꯗꯤ ꯅꯠꯇꯦ ꯁꯨꯝ ꯈꯣꯡꯐꯝ ꯆꯥꯎꯕꯗꯅ ꯇꯨꯔꯕ ꯍꯥꯏꯇꯥꯔꯦ ꯑꯗꯨꯒ ꯃꯈꯣꯡ ꯈꯨꯖ ꯈꯣꯡꯖꯦꯡ ꯍꯥꯏꯇꯥꯔꯦ ꯁꯗꯨꯗꯣ ꯇꯦꯛꯑꯦ ꯁꯔꯨ ꯑꯅꯤ ꯇꯦꯛꯑꯦ ꯁꯔ ꯈꯣꯡꯗ ꯁꯔꯨꯛ ꯑꯅꯤ ꯌꯥꯎꯋꯤꯗꯅ
ꯎꯝ
ꯑꯗꯨꯗ ꯁꯔꯨꯛ ꯑꯅꯤꯃꯛꯇꯣ ꯊꯤꯅꯤꯡꯉꯦꯅ ꯑꯗꯨ ꯇꯧ ꯁꯤꯗ ꯍꯩꯗꯅ ꯇꯧꯕꯅ ꯆꯠꯄ ꯌꯥꯔ ꯑꯩꯅ ꯀꯣꯏꯊꯥꯡꯥꯡ ꯊꯥꯡꯥꯡ ꯇꯧꯕꯅ ꯇꯧꯔꯝꯃꯅꯤꯅꯦ ꯁꯤꯕꯨꯣ ꯄꯨꯔꯥ ꯊꯕꯛ ꯑꯃ ꯑꯣꯏꯅꯗꯅ ꯑꯩ
ꯄ ꯂꯥꯡꯕ ꯄꯥꯝꯃꯤꯗꯨꯒ ꯑꯗꯨꯗꯤ ꯂꯣꯏ ꯍꯜꯂꯦ
ꯑꯁ ꯂꯣꯏ ꯍꯜꯂꯦꯄꯥꯏ ꯂꯩꯇꯦ ꯑꯩ ꯅꯨꯡꯗꯥꯡꯒ ꯊꯦꯡꯅ ꯍꯖꯤꯟꯕꯒ ꯉꯝꯕꯖꯥꯠ ꯅꯠꯇꯦ ꯆꯠꯀꯦꯒ ꯊꯦꯡꯅ ꯆꯠꯀ ꯐꯤꯕꯝ ꯌꯥꯏꯑꯕ ꯊꯤꯅ ꯆꯠꯈꯤꯕꯩ ꯌꯥꯏ ꯅꯨꯡꯊꯤꯟ ꯆꯠꯄ ꯑꯃ ꯌꯥꯏ ꯊꯕꯛ ꯏꯪꯈꯥꯡ ꯂꯣꯏꯁꯤꯗ ꯑꯃ ꯈ ꯑꯩꯈꯣꯏ ꯁꯥꯡꯗꯣꯛꯄ ꯂꯣꯏꯔꯝꯃꯒ ꯊꯥꯡꯖꯟꯕ ꯂꯣꯏꯔꯝꯃꯒ ꯑꯗꯨꯝꯕꯃ ꯁꯍꯕꯅꯤ ꯑꯥ ꯃꯥ ꯂꯩꯔꯗꯤ ꯃꯥꯅ ꯊꯥꯡꯗꯕ ꯑꯥ ꯂꯩꯇꯦ ꯍꯧꯖꯤꯛ ꯍꯧꯖꯤꯛꯨꯗꯤ ꯑꯗꯨꯗꯨꯀꯥꯟꯗꯗꯤ ꯂꯩꯇꯕ ꯍꯧꯖꯤꯛꯛꯇꯨꯗꯤ ꯊꯣꯛꯂꯛꯑꯦ
ꯑꯣ ꯑ ꯕꯀꯤꯗꯤ ꯀꯌꯥꯝ ꯀꯨꯏꯅꯣ ꯍꯧꯖꯤꯛꯇꯤ ꯐꯔꯕꯣ ꯅꯠꯇ꯭ꯔꯒꯅ ꯀꯃꯥꯏꯅ ꯇꯧꯔꯒꯦ
ꯍ ꯍꯧꯖꯤꯛꯁꯦ ꯀꯩꯅꯣ ꯇꯧꯔꯦ ꯃꯥꯒꯤ ꯃꯈꯣꯡꯗꯣ ꯍꯧꯖꯤꯛ ꯀꯩꯅꯣ ꯇꯧꯈ꯭ꯔꯦ ꯈꯔ ꯇꯧꯔꯦ ꯃꯈꯣꯡꯗ ꯆꯠꯂꯤ ꯑ ꯎꯁꯟꯕ ꯈꯔ ꯋꯥꯏꯅ ꯇꯧ ꯇꯞ ꯇꯞꯅ ꯇꯧ ꯇꯧꯔꯤ ꯃꯥꯒꯤ ꯆꯠꯅꯕ ꯋꯥꯀꯔ ꯑꯃ ꯂꯩꯌꯦ ꯑꯩꯈꯣꯏ ꯆꯩꯁꯨ ꯍꯥꯏꯇꯥꯔꯦꯀꯣ ꯆꯩꯁꯨꯨ ꯑꯅꯤ ꯈꯨꯠ ꯑꯅꯤ ꯄꯥꯏꯕꯤ ꯑꯗꯨ ꯇꯣ ꯈ ꯑꯗꯨ ꯅꯝꯕꯃ ꯅꯝꯃꯒ ꯈꯨꯨꯠꯅ ꯇꯧꯔꯒ ꯁꯞꯄꯣꯔꯠ ꯇꯧꯔꯒ ꯈꯔ ꯈꯔ ꯋꯥꯛꯀꯤꯡꯕꯨꯗꯤ ꯈꯔ ꯈꯔ ꯆꯠꯍꯜꯂꯦ ꯑ ꯅꯟꯕꯁꯦ ꯍꯟ ꯑꯣꯏꯁꯜꯂꯕꯅꯤꯅ ꯑꯣꯏꯁꯟꯕ ꯋꯥꯏꯅ ꯇꯧꯅ ꯃꯊꯥ ꯆꯥ ꯇꯧ ꯍꯜꯒ ꯌꯥꯔꯗꯅꯤ ꯑꯗꯨ ꯎꯝ ꯄꯩꯁꯥꯁꯨ ꯄꯩꯁꯥ ꯄꯥꯏꯁꯜꯂꯛꯇ꯭ꯔꯦ ꯑꯩꯈꯣꯏ ꯍꯧꯖꯤꯛ ꯎꯝ ꯁꯨꯝ ꯈꯔ ꯆꯠꯅ ꯆꯠꯅꯅ ꯇꯧꯅ ꯍꯤꯗꯥꯛ ꯍꯛ ꯀꯥꯞꯅ ꯇ ꯇꯧꯔꯗꯣ ꯍꯤꯗꯥꯛ ꯀꯥꯞꯄꯣꯅ ꯍꯥꯏꯕꯅꯦꯕ ꯀꯥꯞꯇ ꯤꯣꯡ ꯀꯩꯅꯣ ꯅꯠꯇꯦ ꯗ ꯀꯥꯞꯅꯕ꯭ꯔ ꯁꯔꯨꯗꯨ ꯊꯨ ꯂꯣꯏꯁꯤꯟꯅꯕꯅ ꯍꯤꯗꯥꯛ ꯂꯩ ꯀꯥꯟꯅꯕ ꯑꯗꯨ ꯀꯥꯄꯣꯟꯥꯏ ꯍꯥꯏꯕꯥꯅꯦ ꯑꯩꯅꯦ ꯀꯩꯗꯣ ꯀꯥꯞꯇ꯭ꯔꯤ ꯑꯗꯨ ꯃꯉꯥꯏ ꯑꯗꯨ
ꯑꯩꯅ ꯈꯜꯂꯤ ꯑꯩꯅ ꯈꯜꯂꯤꯁꯤꯅꯅꯦ ꯁꯔꯨꯇꯤ ꯍꯥꯏꯔꯗꯤ ꯁꯝ ꯑꯗꯨꯏꯅꯤ ꯁꯤꯅꯦꯕ
ꯑꯥ ꯅꯠꯇꯦ ꯃꯊꯟꯗ ꯑꯣꯏꯁꯟꯗꯗꯣꯏꯅꯤꯗ ꯑꯩꯈꯣꯏꯅ ꯅꯨꯡ ꯀꯦꯜꯁꯤꯌꯝꯒꯨꯝꯕ ꯑꯗꯩ ꯑꯣꯏꯁꯟꯅꯕ ꯀꯩꯗ ꯄꯣꯛꯅꯕ ꯈꯔ ꯆꯥꯔꯒ ꯗꯥꯛ ꯊꯪꯄ ꯎꯝ ꯎ ꯎꯝ ꯀꯦꯜꯁꯤꯌꯝꯒꯨꯝꯕ ꯚꯤꯇꯥꯃꯤꯟꯒꯨꯝꯕ ꯀꯩꯒꯨꯝꯕ ꯂꯩꯅ ꯑꯗꯨꯅꯤ ꯅꯃꯀ ꯆꯥꯔꯒ
ꯑꯩꯈꯣꯏꯅ ꯉꯍꯥꯟꯋꯥꯏ ꯑꯩ ꯉꯍꯋꯥꯏ ꯈꯨꯇꯦꯛꯄ ꯑꯃ ꯌꯥꯎꯈꯤꯕ ꯈꯨꯇꯦꯛ ꯗꯣ ꯍꯥꯏꯗꯤ ꯃꯤꯅꯒ ꯁꯝꯅ ꯈꯣꯠꯠꯇꯅ ꯇꯧꯈꯤꯗꯅ ꯑꯗꯨꯒꯤ ꯋꯥꯈꯟꯗꯨ ꯑꯗꯨꯅꯦꯕ ꯑꯩ ꯑꯗꯨꯝ ꯄꯨꯔꯤꯁꯦ ꯑꯗꯨ ꯅꯪꯅ ꯄ꯭ꯂꯁꯇꯔ ꯄ꯭ꯂꯁꯇꯔ ꯍꯥꯏꯕ ꯍꯥꯏꯕꯁꯤꯗ ꯑꯩꯅ ꯈꯜꯂꯤꯁꯤꯅ ꯁꯤꯃꯦꯟꯒ ꯇꯧꯔꯒ ꯍꯩꯗꯣꯏꯔꯥ
ꯎꯝ ꯑ ꯅꯠꯇꯦ ꯅꯠꯇꯦ ꯃꯣꯏꯒꯤ ꯑꯩꯈꯣꯏꯒꯤ ꯄ꯭ꯂꯁꯇꯔ ꯑꯣ ꯄꯦꯔꯦꯁꯟ ꯑꯉꯧꯕ ꯑꯃ ꯂꯩꯌꯦ ꯑꯗꯨ ꯇꯧ ꯇꯧꯗꯣꯏꯅꯤꯗ
ꯑꯣ ꯑꯗꯨꯃꯥꯏ ꯍꯥꯏꯩꯗꯨꯕ
ꯑ ꯅꯪ ꯅꯪ ꯈꯨꯠꯀ ꯇꯦꯛꯄꯗꯒ ꯑꯝꯇꯒ ꯁꯃꯥꯏꯅꯒ ꯍꯩꯕꯒ ꯑꯝꯇ ꯌꯥꯎꯖꯗ꯭ꯔꯤꯕꯣ ꯎꯝ ꯑ ꯃꯥ ꯄꯠꯇ ꯇꯥꯗ ꯄꯇ ꯎꯝ
ꯌꯥꯝ ꯀꯌꯥꯝ ꯀꯨꯏꯅ ꯍꯩꯔ ꯊꯝꯃꯝꯒꯦ ꯑꯗꯨꯗꯤ
ꯊꯥ ꯑꯍꯨꯝꯃꯨꯛ ꯀꯩꯅꯣ ꯇꯧꯋꯦ ꯑ ꯊꯜꯂꯦ ꯀꯨꯏꯔꯔꯕ ꯄꯅꯤꯗ ꯑ ꯍꯣꯏ ꯈꯥꯏ ꯀꯥꯏ ꯀꯥꯏ ꯀꯨꯏꯦ ꯑꯥꯏꯕ ꯊꯥ ꯑꯃ ꯐꯥꯔꯦ ꯀꯥꯏꯊꯣꯛꯈꯤꯕ ꯑꯗꯨꯒ ꯍꯧꯖꯤꯛ ꯈꯣꯡ ꯊꯧꯔ ꯆꯠꯄ ꯈꯠꯄ ꯈꯣꯠꯄ ꯇꯧꯔꯒ ꯇꯝꯍꯜꯂꯤꯗꯣ ꯇꯧꯔꯤ ꯍꯧꯖꯤꯛ
ꯎꯝ ꯑꯗꯨꯗꯤ ꯐꯅ ꯀꯨꯏ ꯆꯠꯂꯨꯗ꯭ꯔꯕꯅꯤꯅ ꯆꯠꯄꯗꯤ ꯈꯔꯗꯤ
ꯑ ꯀ ꯇꯌꯦ ꯌꯥꯝ ꯇꯕꯨ ꯂꯩ ꯀꯤꯌꯦꯅ ꯑꯗꯨꯝ ꯆꯠꯂꯛꯑꯦ ꯍꯥꯏꯗꯤ ꯉꯝꯗꯅꯕ ꯆꯠꯂꯣꯅ ꯇꯧꯕꯗꯣ ꯈꯔ ꯀꯤꯌꯦ ꯍꯧ ꯀꯣꯗꯤ ꯈꯔ ꯈꯔ ꯑꯣꯏꯗꯤ ꯆꯠꯂꯝ ꯆꯗꯤ ꯃꯥ
ꯀꯅꯥ ꯑꯗꯨꯗꯤ ꯀꯅꯥ ꯀꯅꯥ ꯇꯧꯔꯒ ꯁꯝꯃꯒꯨꯝꯕ ꯆꯠꯄꯤꯔꯗꯤ ꯐꯩꯗꯅ
ꯎꯝ ꯁꯝꯗ꯭ꯔꯦ ꯃꯥꯒꯤ ꯍꯧꯖꯤꯛꯀꯤꯗꯨꯅ ꯌꯥꯔꯦ ꯀꯩꯅꯣ ꯇꯧ ꯆꯠꯄꯗꯣ ꯋꯥꯀꯔꯗꯣ ꯑꯗꯨꯅ ꯕꯦꯁ ꯇꯥꯔꯦ ꯑꯗꯨꯅ ꯐꯩ ꯐꯔꯦ ꯃꯊꯟꯗ ꯑꯩꯈꯣꯏ ꯌ ꯄꯨꯁꯦꯅꯗ꯭ꯔꯦ ꯍꯥꯟꯅꯕꯨꯗꯤ ꯆꯠꯂꯝꯃꯦꯕꯀꯣ ꯑꯗꯨꯃꯥꯏꯅꯁꯨ
ꯑꯥ
ꯑꯗꯨ ꯋꯥꯀꯔꯗꯨ ꯂꯩꯕꯗꯩꯗꯤ ꯋꯥꯀꯔꯗꯨ ꯇꯧ ꯑꯗꯨꯝ ꯆꯠꯂꯦ ꯎ ꯈꯔ ꯈꯔꯁꯨ ꯆꯠꯍꯟꯕ ꯐꯩꯌꯦꯅ ꯑꯗꯨꯝ ꯆꯠꯂꯤꯈꯩ ꯈꯣꯡꯁꯨ ꯆꯠꯂꯤꯈꯩ ꯑꯗꯨꯝ ꯈ ꯄꯥꯡꯉ ꯑꯗꯨꯝ ꯀꯟꯈꯠꯀꯗꯣꯏꯅꯦꯕ
ꯍꯣꯏ ꯍꯥꯏꯗꯤ ꯀꯨꯏꯅ ꯀꯨꯏꯅ ꯆꯠꯂꯨꯗꯕꯒꯤꯁꯨ ꯀꯤꯕ ꯉꯝꯒꯅꯤꯗ ꯑꯗꯨꯝ ꯈꯔ ꯆꯠꯂꯒ ꯀꯩꯅꯣ ꯇꯧꯔꯛꯀꯅꯤ
ꯀꯨꯏꯅ ꯆꯠꯇꯕ ꯀꯤꯔꯤꯅꯤꯗ ꯑ ꯀꯁꯤ ꯀ ꯀꯜꯂꯤ ꯑꯩꯉꯣꯟꯗ ꯍꯦ ꯀꯜꯂꯤ ꯑꯗꯣ ꯊꯥꯏꯅꯗꯧꯅꯗꯤ ꯀꯟꯕꯗꯤ ꯑꯣꯏꯗ꯭ꯔꯥ ꯊꯛꯤꯡꯣꯜ ꯂꯥꯡꯟ ꯍꯤꯡꯒꯣꯜꯩꯔ ꯆꯨ ꯈꯣꯠꯄꯗꯤ ꯈꯔ ꯉꯝꯗ꯭ꯔꯦ ꯑꯗꯨꯒ ꯑꯗꯨꯝ ꯑꯩꯈꯣꯏꯐꯥꯎ ꯅꯥꯕꯗꯤ ꯑꯗꯨꯝ ꯁꯣꯝꯖꯜꯂꯛꯄꯅꯤꯗ ꯑꯩꯈꯣꯏꯕꯣꯛꯛꯅ ꯇꯧꯔꯤꯉꯩꯗꯗꯤ ꯑꯩꯈꯣꯏꯕꯣꯛꯛꯅ ꯈꯨꯣꯏꯕꯣꯛ ꯉꯝꯗꯦ ꯉꯝꯗꯦ ꯍꯥꯏꯔꯒ ꯑꯩꯣꯏꯥꯎ ꯑꯗꯨꯝ ꯇꯧꯍꯟ ꯇꯧꯍꯟꯗꯅ ꯇꯧꯕꯗꯨꯅ ꯑꯗꯨꯝ ꯑꯩꯣꯏꯕꯣꯛꯅ ꯍꯧꯍꯧꯗꯅ ꯍꯥꯏꯇꯥꯔꯦꯀꯣ ꯊꯕꯛꯁ ꯇꯧꯗꯅ ꯇꯧꯔꯝꯕꯅꯦ ꯑꯗꯨ ꯑꯩꯈꯣꯏꯕꯨꯁꯨ ꯍꯧꯕꯣꯛꯅꯁꯨ ꯍꯧꯗ꯭ꯔꯕꯅꯤꯅ ꯑꯩꯈꯣꯏꯕꯨꯁꯨ ꯑꯗꯨꯝ ꯊꯕꯛ ꯆꯦ ꯈꯔ ꯑꯗꯨꯝ ꯀꯣꯅ ꯂꯩ ꯐꯣꯟ ꯈꯔ ꯌꯦꯡꯉ ꯍꯉꯣꯟꯗꯤ ꯑꯉꯥꯡ ꯃꯆꯥꯗꯩ ꯈꯔ ꯍꯦꯜꯂꯦ ꯍꯥꯏꯇꯥꯔꯦꯀꯣ ꯑꯩꯈꯣꯏ ꯄꯨꯅ ꯑꯩꯈꯣꯏ ꯄꯨꯟꯅ ꯌꯦꯡꯉꯤꯁꯦ
ꯎꯝ ꯎꯄꯨꯒꯤ ꯉꯍꯥꯟꯋꯥꯏꯒꯤ ꯁꯧꯗꯨꯗꯤ ꯐꯔꯕꯣ
ꯏꯁꯁ ꯍꯧꯖꯤꯛꯄꯨꯗꯤ ꯀꯌꯥ ꯂꯥꯡꯗ꯭ꯔꯕꯅꯤꯗ ꯍꯥꯟꯅꯗꯤ ꯌꯥꯝ ꯁꯥꯎꯕꯅꯦ ꯍꯧꯖꯤꯛꯇꯤ ꯌꯥꯝ ꯁꯥꯎꯗ꯭ꯔꯦ ꯑ ꯈꯪꯗꯦ ꯍꯤꯡꯒꯣꯜꯁ ꯄꯨꯡꯆꯪ ꯁꯪꯉꯛꯑꯦꯗ ꯍꯧꯖꯤꯛꯀꯥꯟꯗꯤ ꯍꯧꯖꯤꯛꯇꯗꯤ ꯄꯨꯡꯁꯪ ꯁꯪꯉ ꯍꯤꯡꯒꯣꯜꯁꯦ ꯄꯨꯡꯁꯪ ꯁꯪꯕ ꯍꯥꯏꯗꯤ ꯅꯥꯄꯤꯅ ꯁꯨꯡꯁꯪ ꯁꯪꯕ ꯍꯥꯏꯇꯥꯔꯦꯀꯣ ꯅꯅꯥ ꯃꯁꯤꯡꯁꯤꯡ ꯅꯠꯇꯦꯀꯣ
ꯀꯩꯅꯣ ꯍꯥꯏꯁꯤꯕꯨ ꯅꯣꯏꯒꯤ ꯍꯤꯡꯒꯣꯜ ꯛ ꯆꯥꯎꯕ ꯏꯟꯖꯥꯡꯒ ꯃꯌꯥꯝ ꯊꯥꯕꯗ
ꯊꯥꯁ ꯍꯧꯖꯤꯛ ꯌꯦꯟꯗꯤꯤ ꯑꯃꯨꯛ ꯈꯔ ꯊꯥꯏ ꯑꯩꯒꯤ ꯌꯦꯟ ꯉꯥꯅꯨ ꯄꯤꯖꯅꯕꯅꯦꯅ
ꯑꯁ ꯉꯍꯥꯟꯋꯥꯏꯗꯤ ꯏꯟꯖꯥꯡ ꯃꯌꯥꯝꯗꯣ ꯏꯂ ꯍꯦꯛꯅꯤ ꯍꯦꯅꯤ ꯍꯦꯛꯇꯅ ꯍꯩꯒꯥꯏ ꯌꯧꯅꯦ ꯑꯗꯨ ꯀꯩꯅꯣ ꯕꯨꯕꯣꯛ ꯅꯥꯕꯗꯩꯔꯣ ꯊꯥꯗ꯭ꯔꯤꯁꯦ
ꯕꯣ ꯅꯥꯕꯗꯤ ꯑꯩꯈꯣꯏ ꯕꯠꯅꯁꯨ ꯊꯥꯗ꯭ꯔꯦ ꯑꯩꯈꯣꯏ ꯈꯔ ꯑꯩꯈꯣꯏ ꯃꯥꯅ ꯈꯔ ꯇꯧꯕ ꯅꯠꯇꯦ ꯑꯗꯨꯗꯤ ꯇꯧꯔꯤ ꯍꯧꯖꯤꯛꯄꯨꯗꯤ ꯑꯩꯈꯣꯏꯕꯨꯥꯎꯁꯨ ꯈꯔ ꯀꯟ ꯈꯠꯂꯕꯅꯤꯅ ꯊꯥꯅꯕꯕꯨꯗꯤ ꯇꯧꯔꯝꯅꯤꯅ ꯑꯩꯣꯏꯕꯣꯛꯅ ꯀꯩꯀꯩ ꯁꯤꯡꯕ ꯄꯣꯠꯗꯤ ꯍꯧꯔꯔꯕꯝꯅꯤ ꯍꯧꯕ
ꯎꯝ ꯌꯥꯝ ꯐꯕꯅꯦꯕ ꯅꯣꯏ ꯍꯤꯡꯒꯣꯜꯗꯣ ꯄꯣꯠ ꯆꯩꯒꯗꯤ
ꯎꯝ ꯅꯣꯏ ꯍꯤꯡꯒꯣꯜꯗ ꯂꯥꯛꯇꯅ ꯍꯤꯟꯖꯥꯡꯒ ꯍꯦꯛꯇꯅ ꯄꯥꯝꯃꯤ ꯁꯤ ꯄꯥꯝꯃꯤꯅ ꯍꯦꯛꯇꯅ ꯇꯧꯕ ꯑꯗꯨꯗ
ꯑꯗꯨꯕꯨꯗꯤ ꯅꯣꯏꯒꯤꯅꯤꯅ ꯀꯨꯁꯤ ꯇꯧꯕꯅꯤꯗ ꯑꯃꯨꯛ ꯊꯥꯔꯝꯃꯣ ꯑꯩ ꯃꯊꯪ ꯌꯨꯝꯊꯣꯔꯛꯄꯗꯗꯤ ꯍꯦ ꯐꯣꯝ ꯂꯥꯛꯇꯅꯦ
ꯑ ꯑ ꯂꯥꯛ ꯂꯥꯛꯑꯣ ꯂꯥꯛꯑꯣꯣ ꯁꯤꯗꯁꯦ ꯍꯅꯤꯡꯉꯥꯏ ꯃꯌꯥꯝ ꯂꯩꯅꯤꯗ ꯍꯦꯛ ꯈꯔꯕꯨꯗꯤ ꯂꯩꯔ ꯍꯧꯧꯔꯤ ꯍꯋꯥꯏ ꯑꯁꯥꯡꯕꯤ ꯍꯧꯔꯤ ꯁꯧꯒꯔꯤ ꯍꯧꯋ ꯀꯣꯕꯤ ꯃꯅꯥ ꯃꯆꯥ ꯃꯆꯥ ꯑꯁꯣꯏꯖꯕꯤꯒ ꯍꯥꯏꯕꯗꯣ ꯑ ꯑ ꯑꯗꯨꯗ ꯍꯧꯔꯛ ꯑꯇꯩ ꯀꯩꯀꯩ ꯍꯧꯔꯛꯑꯦ ꯁꯧꯒ꯭ꯔꯤꯗꯤ ꯈꯔ ꯐꯖꯅ ꯍꯧ ꯃꯥꯜꯂꯦ
ꯎꯝ ꯑꯇꯩ ꯆꯥꯕ ꯆꯥꯗꯕ ꯁꯧꯒ꯭ꯔꯤ ꯑꯗꯨꯒ ꯌꯥꯏꯉꯪ ꯌꯥꯏꯉꯪ ꯂꯥꯛꯑ ꯑꯗꯨꯁꯨ ꯍꯧꯕ꯭ꯔꯥ
ꯏꯪꯪꯂꯥꯗꯤ ꯐꯅ ꯍꯧꯏ ꯐꯖꯅ ꯍꯧꯏ
ꯑꯁ ꯌꯥꯏꯉꯪꯂꯥꯗꯨꯅꯦ ꯌꯥꯝ ꯄꯥꯝꯃꯤꯖꯦ ꯌꯥꯏꯉꯪꯂꯥꯗ ꯇꯧꯔꯒ ꯌꯦꯟ ꯄꯥꯛꯅꯝꯒ ꯅꯝꯃꯅꯤ ꯎꯝ ꯌꯦꯟ ꯊꯣꯡꯕꯗꯒ ꯍꯥꯞꯄꯒ ꯃꯅꯝꯗꯣ ꯑꯁ ꯑꯩꯗꯤ ꯃꯅꯝꯗꯨ ꯌꯥꯝꯅ
ꯉꯥꯎꯖꯕꯗꯣ ꯑ ꯑꯗꯨꯗꯒꯤ ꯄꯥꯟ ꯈꯔ ꯊꯥꯔꯤ ꯌꯥꯡꯉꯪꯂꯥꯗꯤ ꯌꯥꯝ ꯍꯧꯋꯤꯗ ꯌꯥꯡꯉꯪ ꯃꯅꯥꯗꯤ ꯍꯥꯏꯗꯤ ꯑꯩꯈꯣꯏꯒꯤ ꯐꯩꯗꯣꯝ ꯑꯍꯨꯝꯃꯨꯛ ꯍꯧꯋꯦꯕꯀꯣ ꯀꯩꯅꯣ ꯇꯧꯔꯕ
ꯎꯝ
ꯑꯩꯈꯣꯏꯒꯤ ꯌꯥꯏꯉꯪ ꯑꯩꯈꯣꯏꯗꯤ ꯀꯩꯅꯣ ꯇꯧꯗꯦꯕ ꯑ ꯃꯆꯨ ꯂꯩꯗꯦꯕ ꯑꯩꯈꯣꯏꯗꯤ ꯌꯥꯏꯉꯪ ꯑꯩꯈꯣꯏꯅ ꯁꯨꯡꯖꯕꯗꯣ ꯑ ꯌꯥꯏꯉꯪꯒꯤ ꯇꯥꯜꯂꯅꯤ ꯁꯤ ꯊꯥꯜꯔꯅꯤ ꯊꯥꯜꯂꯅꯤ ꯇꯥꯜꯂꯣꯏꯔꯀꯥꯟꯗ ꯑꯃꯨꯛ ꯐꯖꯅ ꯆꯥꯝꯊꯣꯛꯑꯀꯥꯟꯗ ꯁꯣꯏꯒꯥꯏ ꯔꯒ ꯀꯪꯍꯜꯂ ꯊꯝꯃꯅꯤꯗꯅ
ꯑꯥ
ꯑꯃ ꯊꯝꯃꯀꯥꯟꯗ ꯑꯩꯈꯣꯏꯁꯤꯗ ꯌꯥꯏꯉꯪ ꯇꯛ ꯇꯛꯐꯝ ꯑꯃ ꯂꯩꯕ ꯑꯩꯈꯣꯏꯒꯤ ꯔꯥꯏꯁ ꯃꯤꯜ ꯑꯃ ꯅꯛꯄꯗ ꯑꯗ ꯌꯥꯏꯉꯪ ꯑꯗꯨ ꯇꯛꯄꯝꯖꯨ ꯌꯥꯎꯋꯦꯕ ꯑꯗꯨꯗ ꯇꯛꯑꯅꯤ ꯑꯗꯨꯗꯨꯒ ꯑꯗꯨꯗꯣ ꯁꯤꯖꯤꯟꯅꯩꯌꯦꯕ ꯑꯗꯨꯒ ꯑꯩꯈꯣꯏꯅ ꯀꯩꯅꯣꯗꯨꯣ ꯌꯥꯏꯉꯪ ꯑꯔꯦꯝꯕ ꯑꯩꯈꯣꯏ ꯁꯤꯖꯤꯟꯅꯗꯧꯗꯨ ꯂꯧꯔꯒ ꯗꯤ ꯑꯔꯦꯝ ꯕꯗꯨꯅ ꯌꯣꯟꯕ ꯍꯥꯏꯇꯥꯔꯦꯀꯣ
ꯎꯝ
ꯑꯗꯨꯃꯥꯏꯁꯨ ꯇꯧꯋꯦ ꯑꯗꯨꯒ ꯑꯇꯩꯗꯤ ꯄꯥꯟꯒꯔ꯭ꯦ ꯌꯦꯟꯗꯦꯝꯗꯤ ꯐꯖꯅ ꯊꯥꯔꯦ ꯌꯦꯟꯗꯦꯝꯗꯤ ꯐꯩꯗꯣꯝ ꯑꯃ ꯑꯅꯤ ꯑꯍꯨꯝ ꯃꯔꯤ ꯃꯉꯥꯃꯨꯛ ꯊꯥ ꯃꯥꯜꯂꯦ ꯌꯦꯟꯗꯦꯝꯗꯤ ꯌꯦꯟꯗꯦꯝꯗꯤ ꯐꯖꯅ ꯊꯥꯏ ꯌꯣꯟꯁꯨ ꯌꯣꯜꯂꯤ ꯑꯩ ꯑꯗꯨꯝ ꯌꯦꯟꯗꯁꯨ ꯑꯌꯥꯝꯕ ꯑꯩꯒꯤ ꯉꯥꯨꯗꯁꯨ ꯑꯌꯥꯝꯕꯅ ꯌꯦꯟ ꯄꯤꯖꯩ ꯌꯦꯟꯗꯦꯝ ꯑꯁꯣꯏꯕ ꯉꯥꯛꯇꯅꯤ ꯉꯥꯅꯨ ꯄꯤꯖꯩꯁꯦ ꯑꯗꯨꯒ ꯌꯣꯟꯁꯨ ꯌꯣꯜꯂꯤ ꯑꯩꯈꯣꯏ ꯃꯥꯅ ꯍꯦꯛ ꯍꯦꯛ ꯍꯦꯛꯑ ꯌꯣꯟꯕ
ꯇꯥꯡ ꯂꯩꯗꯅ ꯆꯥꯏꯅꯦꯕ ꯑꯗꯨ ꯅꯣꯏꯅ ꯌꯦꯟꯒꯤ ꯉꯥꯅꯨꯒꯤ ꯑꯣꯏꯗꯅ ꯂꯩꯔꯦꯅꯦ
ꯑꯗꯨ ꯃꯉꯥꯏꯔꯦ ꯍꯧꯖꯤꯛ ꯍꯧꯔꯤꯕꯕꯨ ꯍꯦꯟꯖꯥꯡꯗ ꯑꯗꯒꯤ ꯀꯩ ꯀꯩ ꯍꯦꯟꯖꯥꯡ ꯍꯧꯔꯤꯒꯦꯅ ꯌꯦꯡꯒ ꯑꯦ ꯀꯣꯕꯤꯁꯤ ꯈꯪꯗꯦꯅꯦ ꯀꯣꯕꯤꯁꯦ ꯐꯨꯜꯗ ꯀꯩꯅꯣ ꯈꯪꯗꯕ ꯃꯆꯥ ꯀꯣꯕꯤ ꯃꯁꯣꯏꯗꯩ ꯆꯣꯡꯈꯠꯂꯤꯔ ꯍꯪꯗꯦ ꯈꯔꯗꯤ ꯍꯧꯗꯤ ꯍꯧꯕ ꯃꯥꯜꯦ ꯃꯥꯏꯔꯦꯟ ꯍꯧꯔꯤ ꯄꯥꯟꯗꯤ ꯐꯖ ꯄꯥꯟꯗꯔꯤ ꯑꯗꯩꯒꯤ ꯈꯪꯗꯅꯤ ꯍꯩꯗꯤ ꯍꯩꯅꯧꯗꯤ ꯐꯖꯅ ꯍꯧꯔꯤ ꯍꯩꯅꯧꯗꯤ ꯐꯖꯅ ꯂꯩ ꯍꯩꯅꯧ ꯆꯥꯅꯤꯡꯕꯔꯣ
ꯍꯩꯅꯧ ꯆꯥꯅꯤꯡꯕ꯭ꯔꯣ ꯀꯥꯏ ꯍꯧꯖꯤꯛ ꯑꯩꯅ ꯍꯦꯛꯇ ꯆꯥꯕ ꯐꯪꯒꯗꯕꯖꯦ ꯃꯉꯥꯏꯒꯔ꯭ꯦ
ꯐꯪꯍꯟꯗꯣꯏꯅꯤ ꯀꯩꯅꯣ ꯑꯩꯈꯣꯏ ꯇ ꯇꯠ ꯇꯧꯗ ꯇꯠ ꯊꯤꯜꯂꯛꯀꯗꯣꯏꯅꯤ ꯅꯍꯥꯟꯅ ꯊꯥꯔꯛꯀꯗꯣꯏꯅꯤ ꯍꯦꯛꯇꯥ
ꯑꯣ ꯑꯩ ꯈꯔ ꯂꯩꯔꯒ ꯆꯥꯔꯒꯦ
ꯑꯥ ꯑꯗꯨ ꯃꯉꯥꯏꯔꯦ ꯏꯟꯖꯥꯡ ꯑꯗꯒꯤ ꯅꯥꯀꯨꯞꯄꯤ ꯅꯥꯄꯥꯛꯄꯤ ꯀꯩꯒꯨꯝꯕ ꯁꯥ ꯃꯔꯣꯏ ꯃꯔꯣꯏ ꯃꯄꯥꯡꯕꯨꯗꯤ ꯊꯥꯕꯀꯣ
ꯎꯝ ꯑꯗꯨꯅꯦ ꯅꯣꯏ ꯍꯤꯡꯒꯣꯜꯗ ꯆꯥꯎꯔꯛ ꯒ ꯁꯨꯗꯤ ꯁꯨꯕꯅꯦꯕ ꯍꯥꯏꯗꯤ ꯃꯔꯣꯏ ꯃꯄꯥꯡꯃꯛꯇ ꯑꯣꯏꯔꯁꯨ ꯏꯟꯖꯥꯡ ꯅꯥꯄꯤꯗ ꯑꯣꯏꯔꯁꯨ ꯑꯗꯨꯝ ꯁꯨꯅ ꯍꯍꯧꯕꯗꯣ ꯑꯗꯨꯃꯥꯏ ꯇꯧꯕꯅꯦꯕ ꯑꯗꯩ ꯅꯪꯅ ꯏꯟꯖꯥꯡ ꯐꯖꯅ ꯊꯥꯗꯦ ꯍꯥꯏꯕꯗꯨꯗ
ꯎ ꯍꯥꯟꯅꯗꯧꯅ ꯑꯅꯤ ꯃꯈꯜ ꯁꯨꯅꯕ ꯍꯧꯖꯤꯛ ꯍꯧꯖꯤꯛ ꯍꯤꯡꯒꯣꯜꯁꯦ ꯍꯤꯡꯒꯣꯜꯁꯦ ꯑꯩꯈꯣꯏ ꯍꯤꯡꯒꯣꯜꯁꯦ ꯀꯩꯅꯣ ꯍꯥꯏꯔꯕꯗ ꯑꯃ ꯑꯅꯤ ꯑꯍꯨꯝ ꯑꯃ ꯑꯅꯤ ꯑꯍꯨꯝ ꯃꯔꯤ ꯊꯣꯛꯑꯦꯕꯀꯣ ꯀꯑꯣꯌꯨꯝ ꯅꯥꯀꯟꯗ ꯑꯃ ꯑꯥ ꯃꯅꯤꯡꯂꯣꯝꯗ ꯑꯃ ꯑꯥ ꯃꯅꯤ ꯅꯣꯡꯒꯤꯁꯤꯅꯦꯕ ꯌꯥꯏꯉꯪꯒ ꯄꯥꯟꯒ ꯊꯥꯏꯗꯅ
ꯎꯝ
ꯑꯗꯨꯒ ꯌꯨꯝ ꯅꯥꯀꯟꯒꯤꯁꯤꯅ ꯌꯦꯟꯗꯦꯝ ꯊꯥꯔꯤꯖꯦ
ꯎꯝ
ꯑꯗꯒꯤ ꯌꯨꯝ ꯅꯥꯀꯟꯒꯤ ꯃꯃꯥꯡꯗ ꯑꯃꯨꯛ ꯂꯩ ꯑꯩꯅ ꯉꯥꯅꯨ ꯂꯣꯏꯔꯤ ꯅꯥꯀꯟꯗ ꯑꯃꯨꯛ ꯑꯗꯨꯗꯨꯅ ꯑꯃꯨꯛ ꯃꯥꯏꯔꯦꯟ ꯈ ꯊꯥꯔꯤ ꯑꯗꯨꯗꯤ ꯀꯩꯝ ꯊꯥꯗ꯭ꯔꯦ ꯃꯥꯏꯔꯦꯟꯗꯒꯤꯝ ꯊꯥꯗ꯭ꯔꯦ ꯄꯨꯡ ꯍꯥꯡꯉꯦꯕ ꯑꯇꯣꯞ ꯐꯩꯗꯣꯝ ꯈꯔ ꯍꯥꯏꯇꯥꯔꯦꯀꯣ ꯐꯩꯗꯣꯝ ꯑꯍꯨꯝ ꯃꯃꯨꯛꯇꯤ ꯍꯥꯡꯉꯤ ꯃꯥꯜꯂꯦꯀꯣ ꯑꯗꯨꯒ ꯑꯃꯨꯛ ꯑꯩꯈꯣꯏꯒꯤ ꯁꯨꯃꯥꯡꯒꯤ ꯃꯃꯥꯡ ꯊꯪꯕ ꯁꯥꯏꯠꯇ ꯑꯃꯨꯛ ꯀꯩꯅꯣ ꯇꯧꯕꯗꯣ ꯑ ꯑꯗꯨꯁꯨ ꯍꯩꯗꯣꯝ ꯑꯅꯤ ꯑꯅꯤꯃꯨꯛꯇꯤ ꯍꯥꯡ ꯃꯥꯜꯂꯦ ꯑꯅꯤꯃꯨꯛ ꯍꯥꯡꯉꯦ ꯍꯥꯏꯗꯤ ꯅꯥꯄꯤ ꯑꯣꯏꯅ ꯁꯣꯝꯖꯜꯂꯛꯦ ꯑꯗꯨꯒ ꯀꯩꯅꯣꯅ ꯄꯩꯊꯣꯛ ꯑꯃꯈꯛꯇꯅꯤ ꯍꯧꯖꯤꯛ ꯍꯋꯥꯏꯁꯥꯡꯕꯕꯨꯗ ꯊ ꯑꯕ
ꯍꯋꯥꯏ ꯑꯁꯥꯡꯅꯤ ꯍꯥꯏꯁꯦ ꯑꯃ ꯀꯥꯡꯗꯒ ꯆꯥꯅꯕ ꯈꯦꯆꯤꯗꯒ ꯍꯥ ꯑꯄ ꯍꯋꯥꯏ ꯑꯁꯥꯡꯕꯗꯨꯔꯥ ꯃꯌꯥꯝ ꯁꯥꯡꯕꯤꯗ
ꯥꯡꯕꯗꯣ ꯆꯝꯐꯨꯠꯀꯁꯨ ꯆꯥꯕ ꯌꯥꯕꯅꯦ ꯏꯔꯣꯝꯕꯒꯁꯨ ꯌꯥꯕꯅꯤ
ꯑꯗꯨ ꯁꯨꯝ ꯄꯨꯠꯆ ꯌꯥꯕ꯭ꯔꯥꯅꯦ
ꯌꯥꯏ ꯍꯈꯣꯏ ꯆꯥꯏ ꯑꯩꯈꯣꯏ ꯑꯩꯈꯣꯏ ꯑꯩꯈꯣꯏ ꯄꯨꯒ ꯑꯩꯈꯣꯏꯕꯨ ꯑꯩꯈ ꯆꯝꯐꯨꯠ ꯅꯨꯡꯗꯤ ꯑꯗꯨꯝ ꯇꯤꯕꯁꯩ ꯄꯨꯡ ꯍꯋꯥꯏꯗꯣ ꯁꯤ ꯅꯠꯇꯕ꯭ꯔꯣ
ꯅꯠꯇꯦ ꯃꯥꯟꯅꯗꯕꯅꯤ
ꯀꯃꯥꯏꯅ ꯇꯧꯒꯦ ꯄꯨꯡ ꯃꯣꯏꯁꯤꯅ
ꯍꯣꯡ ꯍꯋꯥꯏꯁꯤ ꯍꯣꯡ ꯍꯋꯥꯏ ꯍꯥꯏꯁꯤꯅ ꯈꯔ ꯇꯦꯟꯕꯅꯦꯕ ꯑꯗꯨꯒ ꯑꯆꯥꯄꯣꯠ ꯍꯧꯕꯗꯒ ꯍꯥꯞꯄꯗꯣ ꯆꯧ ꯍꯧꯕꯗ ꯑꯗꯨꯒ ꯑꯗꯒꯤ ꯍꯥꯞꯄꯗꯣ ꯁ ꯆꯔꯒ ꯑꯗꯨꯗꯨꯅꯦ ꯑꯩꯅ ꯍꯥꯎꯕꯅꯤ
ꯎ ꯍꯋꯥꯏꯗꯨꯣ ꯑꯣꯏꯔꯝꯒꯅꯤꯌꯦ ꯑꯁꯥꯡꯕꯗꯣ ꯍꯋꯥꯏ ꯑꯁꯥꯡꯕꯗꯨꯅꯦ ꯄꯨꯡ ꯍꯋꯥꯏꯁꯦ ꯅꯠꯇ꯭ꯔꯣ
ꯅꯠꯇꯦꯕ
ꯃꯥꯅꯤ ꯄꯨꯡ ꯍꯋꯥꯏꯗꯨꯅꯤ ꯍꯧꯖꯤꯛꯀꯤ ꯑꯩꯅ ꯍꯋꯥꯏ ꯆꯥꯝꯕꯤꯦ ꯍꯥꯏꯗꯣ
ꯈꯦꯠꯟꯅꯅꯕꯅꯦꯕ
ꯍꯥꯏꯐꯦꯠꯗꯤ ꯏꯃꯥꯟꯅꯕ꯭ꯔꯕ
ꯑ ꯃꯁꯛ ꯍꯥꯏꯐꯦꯠꯇ ꯏꯃꯥꯟꯅꯕꯅꯦ ꯑꯃꯅ ꯁꯥꯡꯕꯅꯦ ꯑꯃꯅ ꯇꯦꯟꯕꯅꯦꯕ ꯑꯗꯨꯒ ꯑꯃꯅ ꯅꯠꯇꯦ ꯅꯠꯇꯦ
ꯑꯁ ꯑꯩꯗꯤ ꯈꯪꯗꯦꯍꯦꯦ ꯑꯗꯨꯗꯤ
ꯑꯗꯨꯅꯤ ꯏꯟꯁꯥꯡ ꯃꯌꯥꯝ ꯄꯥꯟꯗꯕ ꯑꯩꯈꯣꯏꯁꯨ ꯈꯪꯉꯖꯗ꯭ꯔꯥ
ꯑꯦꯦ ꯅꯣꯏ ꯈꯪꯕꯩ ꯋꯥꯅꯤ ꯂꯩꯔꯦ ꯆꯥꯕ ꯈꯪꯕꯩ ꯋꯥꯅꯤ ꯑꯩꯈꯣꯏ ꯄꯥꯟꯕꯅꯤꯅ ꯀꯩ ꯃꯤꯅꯣ ꯀꯩꯅꯗꯁꯨ ꯆꯥꯕ ꯌꯥꯕꯒꯤ ꯈꯪꯕ ꯋꯥꯅꯤ
ꯑꯩꯈꯣꯏꯗꯤ ꯂꯩꯕꯅꯤꯅꯅꯦ ꯑꯗꯨꯅ